ꯏꯕꯍꯕꯤ
ꯍꯥꯕ
ꯇꯥꯔꯦ ꯃꯣꯏꯅ ꯑꯍꯥꯟꯕ ꯈꯪꯗꯕ ꯋꯥꯁꯦ
ꯎꯝ
ꯍꯅꯁꯨ ꯃꯣꯏ ꯐꯖꯅ ꯈꯪꯉꯅꯤ ꯍꯟꯗꯛ ꯁꯦꯡꯅꯁꯨ ꯍꯥꯏꯔꯗꯅꯀꯣ ꯍꯧꯔꯛꯄꯒ ꯑꯣꯏꯕꯅꯤꯅ ꯃ ꯍꯥꯏꯥꯏꯗꯁꯦ ꯁꯨ ꯑꯣꯏꯔꯕꯅ ꯇꯥꯔꯕ꯭ꯔꯥ ꯍꯥꯏꯁꯤꯗꯤ ꯃꯣꯏ ꯐꯖꯅ ꯈꯪꯉꯅꯤ
ꯈꯤꯇꯪ ꯀꯥꯟꯅꯔ ꯍꯧꯖꯤꯛꯇꯤ ꯑꯃꯨꯛ ꯈꯔ ꯁꯦꯡꯉꯦ ꯍꯥꯏꯗꯤ ꯊꯨ ꯊꯟ ꯇꯥꯕꯤꯗꯨ ꯇꯧꯔꯦꯕ
ꯑꯣ ꯑꯣ ꯑꯗꯨꯗꯤ ꯀꯥꯟꯅꯗ꯭ꯔꯥ ꯑꯩꯁꯨ ꯈꯜꯂꯤꯅꯦ ꯃꯤꯅ ꯍꯪꯈꯤꯕꯒ ꯈꯨꯝꯃꯛꯄꯁꯤꯅ ꯌꯥꯝ ꯇꯞ ꯄꯅ
ꯍꯣꯏ ꯑꯩꯅ ꯉꯥꯡꯒꯅꯤꯅ ꯈꯨꯝꯃꯛꯄꯁꯤꯅ ꯑꯗꯨꯝ ꯇꯥ ꯇꯥꯔꯝꯒꯅꯦꯕ ꯇ ꯔꯦꯁꯄꯣꯟꯁ ꯇꯞꯄ ꯍꯥꯏꯗꯣꯏꯔ ꯈꯪꯗꯤ ꯑꯗꯨꯒ ꯑꯩꯉꯣꯟꯗ ꯑꯗꯨꯝ
ꯗ ꯈꯨꯃꯤꯁꯒ
ꯎꯝ ꯀꯣꯟꯅ ꯇꯞꯅ ꯏꯟꯅꯔꯕ ꯏꯀꯣꯒꯤ ꯇꯥꯏꯞ ꯈꯃꯤꯅ
ꯑꯥ ꯑꯥ ꯑꯥ ꯏꯟꯅꯔ ꯇꯞꯄ ꯑꯗꯨꯝ ꯁꯦꯀꯦꯟ ꯑꯃ ꯅꯤꯃꯨ ꯆꯣꯟꯗꯕꯗ ꯑꯗꯣ ꯀꯔꯤꯅꯣ ꯀꯩꯅꯣꯝ ꯍꯪꯒꯦ ꯇꯧꯔꯝꯕꯅꯦ꯫ ꯀꯥꯑꯣꯒꯔ꯭ꯦ꯫
ꯆꯥꯛ ꯆꯥꯔꯕ ꯅꯪ?
ꯑꯃꯨꯛ ꯊꯣꯛꯇ꯭ꯔꯦꯗ꯫
ꯆꯥꯛ ꯆꯔꯥꯕꯣ?
ꯆꯥꯛ ꯆꯥꯗꯔꯤ ꯑꯗꯨ ꯀꯦꯅꯣ ꯆꯠꯄꯒꯤ ꯋꯥꯔꯤ ꯀꯣꯏꯕ ꯆꯠꯄꯒꯤ ꯋꯥꯔꯤ ꯑꯣꯏꯅ ꯇꯧꯔꯁꯦ ꯑꯗꯨꯗꯤ꯫ ꯃꯣꯏꯗꯣ ꯆꯥꯕ ꯊꯛꯄꯒꯤꯒ ꯀꯣꯏꯕ ꯆꯠꯄ ꯒꯨꯝꯕ ꯇꯧ ꯍꯥꯏꯕꯅꯤ꯫
ꯍꯥꯏꯔꯨ ꯑꯗꯨꯅꯤ꯫
ꯀꯔꯤ ꯍꯥꯏꯗꯣꯏꯅꯣ ꯈꯪꯗꯦ ꯑꯩꯁꯨ꯫
ꯀꯥꯏꯗ ꯀꯣꯏꯕ ꯆꯠꯂꯨꯕꯩ?
ꯈꯪꯗꯦꯗ ꯁꯨꯝ ꯍꯥꯏꯗꯤ ꯃꯣꯏꯅ ꯃꯣꯏꯅ ꯑꯣꯏꯅ ꯎꯝ ꯍꯥꯏꯗꯤ ꯀꯩ ꯍꯥꯏꯅꯤ? ꯑꯃꯥ ꯃꯔꯨ ꯑꯣꯏꯅ ꯁꯥꯟꯅꯍꯟꯅꯤꯡꯕ ꯋꯥꯍꯩ ꯃꯈꯩꯗꯨ ꯆꯥꯕꯒꯨꯝꯕ, ꯀꯣꯏꯕ ꯂꯥꯡꯕꯒꯨꯝ ꯒꯨꯝꯕ ꯑꯗꯨꯒꯨꯝꯕꯒꯤ ꯋꯥꯍꯩꯗꯨꯅꯦꯅ ꯍꯥꯏꯔꯒ ꯏꯈꯤꯕꯅꯦꯕ ꯃꯣꯏ ꯉꯔꯥꯡꯒꯤ ꯁꯨꯝ ꯗꯤꯇꯦꯜꯁ ꯍꯥꯞꯄꯛꯄꯗꯨꯗ꯫ ꯑꯗꯒꯤ ꯑꯗꯨꯝ ꯅꯨꯡꯇꯤꯒꯤ ꯀꯃꯟ ꯑꯣꯏꯅ ꯁꯤꯖꯤꯟꯅ ꯀꯃꯟꯁꯦ ꯀꯩ ꯀꯧꯒꯦꯕ? ꯇꯣꯏꯅ ꯁꯤꯖꯤꯟꯅꯕ꯫ ꯅꯨꯡꯇꯤꯒꯤ ꯇꯣꯏꯅ ꯁꯤꯖꯤꯟꯅꯕ ꯋꯥꯍꯩ ꯇꯥ ꯑꯗꯨ ꯑꯇꯥꯗ ꯑꯗꯨꯝ ꯍꯥꯏꯔꯛꯄꯅꯤꯗ꯫
ꯎꯝ ꯅꯪ ꯃꯩꯇꯩ ꯃꯌꯦꯛ ꯇꯝꯅꯤꯡꯉꯗꯤ ꯇꯝꯕ ꯂꯥꯛꯑꯣ꯫
ꯑꯣ ꯇꯝꯕꯨꯗꯤ ꯇꯝꯅꯤꯡꯉꯦ ꯅꯠꯇꯦ ꯇꯝꯕ ꯂꯥꯛꯇ꯭ꯔꯁꯨ ꯁꯤꯗ ꯇꯝ ꯌꯥ ꯅꯨꯡꯗꯥꯡ- ꯅꯨꯡꯗꯥꯡ ꯂꯥꯛꯄꯁꯤꯗ ꯄꯨꯡꯈꯥꯏꯃꯨꯛ ꯅꯣꯏ ꯌꯨꯝꯗ ꯑꯃꯨꯛ ꯂꯥꯛꯇ꯭ꯔꯁꯨ꯫
ꯍꯣꯏ ꯇꯥꯛꯄꯤꯔ ꯂꯣꯏꯔꯦ ꯀꯩꯅꯣ ꯑꯗꯨꯕꯨ꯫
ꯅꯪ ꯂꯥꯏꯔꯤꯛ ꯂꯩꯕ꯭ꯔꯣ?
ꯀꯔꯤꯅꯣ ꯀꯥꯏꯔꯥꯏꯗꯩꯅꯣ ꯍꯧꯖꯤꯛꯇ ꯑꯩꯕꯨ꯫
ꯑꯣ ꯑꯗꯨꯗꯤ ꯑꯗꯨ ꯑꯗꯨꯗꯤ ꯅꯪ ꯑꯗꯨꯝ ꯏꯊꯣꯛ ꯌꯥꯔꯦ ꯅꯦꯀꯣ꯫
ꯑꯗꯨ ꯑꯦꯔꯥꯏ ꯂꯥꯏꯕ ꯄꯣꯠꯇꯨꯕꯨ ꯀꯌꯥꯝ ꯂꯨꯗꯣꯏꯅꯣ꯫
ꯍꯣꯏ ꯑꯗꯨ ꯏꯊꯣꯛꯑꯁꯤ꯫ ꯑꯗꯨ ꯇꯞꯁꯤꯟꯅꯕ ꯈꯣꯁꯤꯟꯅꯕꯗꯨ ꯈꯔ-ꯈꯔ ꯇꯝꯃꯒ
ꯇꯞꯁꯤꯟꯅꯕꯁꯦ ꯃꯣꯏꯗꯤ ꯕꯥꯔ ꯕꯥꯔ ꯑꯃꯝ ꯆꯤꯡꯉ ꯂꯣꯏꯔꯦ ꯀꯤꯝ ꯌꯥꯎꯗꯦ ꯅꯪ ꯃꯌꯦꯛꯇꯨꯗꯪ ꯈꯪꯒꯔꯂꯣꯏꯔꯦ ꯇꯞꯁꯤꯟꯅꯕ ꯑꯗꯨꯒ ꯑꯦꯀꯥꯔ ꯏꯀꯥꯔ ꯑꯀꯥꯔ ꯇꯧꯗꯨꯒ ꯇ ꯑꯗꯨꯒ
ꯎꯝ ꯑꯩꯅ ꯌꯥꯝ ꯅꯨꯡꯉꯥꯏꯖꯔꯤꯁꯦ ꯍꯥꯏꯗꯤ ꯇꯨꯡ ꯀꯣꯏꯅ ꯑꯗꯨꯝ ꯃꯤ ꯑꯃꯗ ꯑꯗꯨꯝ ꯍꯥꯏꯗꯤ ꯀꯩꯅꯣ ꯇꯧꯕ ꯇꯥꯡꯖꯗ ꯌꯥꯔꯣꯏꯗꯅꯀꯣ ꯈꯪ
ꯍꯣꯏ ꯍꯧꯏꯗꯤ ꯑꯗꯨ ꯉꯛꯇ ꯃꯩꯇꯩ ꯃꯌꯦꯛ ꯉꯥꯛ ꯏꯅꯔ ꯕꯅꯤꯅꯅꯦ ꯇꯝꯖꯔ ꯂꯩꯔꯅꯤ ꯈꯔ ꯕꯥꯇꯣꯟ ꯇꯧꯕꯁꯨ ꯕꯥꯇꯣꯟ ꯇꯧꯔꯁꯨ ꯑꯗꯨ ꯇꯝꯃꯛꯑꯅꯤ ꯈꯔ ꯂꯩꯔ ꯖꯦꯅꯦꯔꯦꯁꯟ ꯈꯔ ꯂꯩꯔꯒꯅꯦ ꯑꯩꯈꯣꯏꯅꯒ ꯑꯍꯟ ꯑꯣꯏꯔꯛꯄ ꯃꯇꯝꯗꯗꯤ ꯏꯕꯗ ꯕꯦꯡꯒꯣꯂꯤ ꯏꯔꯔꯣꯏ
ꯃꯤꯉꯣꯟꯗ ꯑꯗꯨꯝ ꯍꯪꯕꯗꯨꯗꯤ ꯅꯨꯡꯉꯥꯏꯔ ꯑꯗꯨꯅ ꯑꯗꯩ ꯈꯤꯇꯪ ꯍꯟ ꯍꯟꯖꯤꯟꯈ꯭ꯔꯗꯤ ꯀꯩꯁꯨ ꯍꯣꯏ ꯍꯩꯁꯨ ꯍꯩ ꯇꯝꯁꯨ ꯇꯝꯅꯤꯡꯈꯤꯗꯕꯁꯨ ꯌꯥꯔꯦꯅꯀꯣ ꯍꯩꯒꯤꯗꯕꯁꯨ ꯌꯥꯏꯌꯦꯕꯀꯣ ꯑꯗꯨꯝ ꯑꯗꯨꯅ ꯍꯧꯖꯤꯛ ꯈꯤꯇꯪ ꯇꯝꯅꯤ ꯇꯍꯧꯁꯦ ꯍꯣꯏ ꯍꯣꯏ ꯁꯤ ꯀꯩ ꯍꯥꯏꯅꯣꯅ ꯍꯥꯏꯅꯤꯡ ꯉꯥ ꯃꯈꯩꯗꯨꯅꯗꯤ ꯌꯦꯠꯇꯣꯏꯅꯤꯅ ꯑꯗꯨꯗꯤ ꯎꯝ ꯑꯗꯨꯅꯅꯦ ꯍꯌꯦꯡꯗꯒꯤ ꯍꯧꯔꯁꯦ ꯅꯨꯡꯗꯥꯡ ꯅꯨꯡꯗꯥꯡ ꯄꯨꯡꯈꯥꯏꯃꯨꯛꯇ ꯑꯣꯏꯔꯁꯨ ꯉꯛ ꯉꯛ
ꯑ ꯅꯣꯡꯃ ꯅꯤꯅꯤ ꯍꯨꯝꯅꯤ ꯇꯝꯕꯗ ꯍꯩꯅꯤꯍꯦ
ꯑꯥ ꯍꯣꯏ ꯂꯥꯏꯑꯦ ꯂꯥꯏꯑꯦꯗꯤ ꯍꯥꯏꯅꯩꯌꯦꯕꯀꯣ ꯑꯗꯨꯑꯣꯏꯁꯨ ꯁꯨꯡꯇꯝ ꯇꯝꯃꯛꯇꯅꯤꯅ ꯂꯥꯏꯔꯁꯨ ꯑꯩꯈꯣꯏꯒꯤ ꯈꯪꯕ ꯈꯪꯗꯕꯅꯤꯅ
ꯍꯣꯏ ꯃꯌꯦꯛꯇꯣ ꯃꯌꯦꯛꯇꯨꯅ ꯍꯥꯏꯁꯤꯅ ꯀꯩꯅꯣꯗꯣ ꯈꯪꯕꯗꯣ
ꯁꯨꯝ ꯑꯩꯅ ꯍꯧꯖꯤꯛꯐꯥꯎ ꯅꯤꯡꯁꯤꯡꯕꯁꯤ ꯍꯣꯏ ꯀꯥꯒꯨꯝꯕ ꯆꯤꯡꯉꯦ ꯑꯗꯒꯤ ꯑꯥꯔꯒꯨꯝꯕꯗꯣ ꯌꯨꯝ ꯃꯥꯟꯕꯗꯣ ꯑꯗꯨꯒꯨꯝꯕꯗꯣ ꯃꯌꯦꯛ ꯑꯣꯏꯅꯗꯤ ꯈꯟ ꯅꯤꯡꯁꯤꯡꯉꯦꯕ ꯑꯗꯨ ꯑꯣꯏꯒꯁꯨ
ꯁ ꯁꯤ ꯁꯥ ꯅꯤꯡꯁꯪ ꯉꯝꯒꯅꯤ ꯁꯥꯅ ꯀꯩꯅꯣ ꯇꯧꯕꯗꯣ ꯁ ꯁꯨ ꯅꯤꯡꯁꯤꯡꯉꯝꯒꯅꯤꯗ
ꯈꯪꯗꯗ ꯎꯝ ꯈꯪꯗꯗ ꯃꯌꯦꯛ ꯑꯃꯅꯤ ꯑ ꯎ ꯃꯒꯨꯝꯕꯗꯨꯣ ꯅꯤꯡꯁꯤꯡꯉꯦꯕꯀꯣ ꯃꯌꯦꯛ ꯑꯃꯅꯤ ꯁꯨꯝ ꯑꯗꯨꯒ ꯀꯩ ꯍꯥꯏꯅꯤ ꯑꯅꯤ ꯑꯍꯨꯝ ꯄꯨꯟꯁꯤꯟꯈꯤꯀꯥꯟꯗꯗꯤ ꯋꯥꯍꯩ ꯑꯣꯏꯅ ꯍꯥꯏꯗꯣꯛꯂꯛꯄꯗꯤ ꯑꯃꯨꯛ ꯉꯝꯗꯕꯗꯣ ꯑꯗ ꯑꯅꯝꯕꯅꯕꯨꯗꯤ ꯈꯪꯗ꯭ꯔꯦ ꯑꯩ ꯑꯩꯁꯦ ꯑꯍꯨꯝ ꯃꯔꯤ ꯈꯛꯇꯅꯤꯗ ꯃꯥ ꯑꯗꯨꯝ ꯈꯪꯉꯦ ꯑꯅꯁ ꯔꯥꯗꯨꯃ ꯈꯪꯉꯦ
ꯅꯪ ꯈꯪꯕꯗꯤ ꯊꯌꯦꯡ ꯂꯥꯟꯃꯤꯟꯅꯗꯣꯏꯁꯤ ꯅꯥꯅꯦ ꯑꯗꯒꯤ ꯑꯥꯅꯦ ꯑꯗꯨ ꯃꯣꯏꯗꯣ ꯑꯗꯨ ꯆ ꯆꯞ ꯃꯥꯟꯅꯅꯦꯕ ꯆꯈꯩ ꯑꯅꯤꯡ ꯆꯤꯡꯕ ꯑꯃ ꯆꯤꯡꯕ
ꯎꯝ ꯑꯗꯨꯗꯒꯤ ꯁꯨꯝ ꯀꯩꯅꯣꯒꯨꯝꯕ ꯏꯟꯈꯠꯈꯤꯕ ꯃꯥꯟꯕꯗꯣ ꯃꯀꯣꯛꯇ ꯁꯨꯝ ꯏꯟꯈꯠꯄꯒꯨꯝꯕ ꯃꯥꯟꯕꯗꯨꯅ ꯃꯣꯏ ꯑꯗꯨꯝ ꯄꯤꯒꯨꯝꯕ ꯍꯥꯏꯕ ꯃꯥꯜꯂꯦꯗꯅꯀꯣ ꯑꯗꯨꯝ ꯄꯈꯠꯄꯅꯤꯅ ꯈꯪꯗꯦ ꯑꯗꯨꯝ ꯈꯔ ꯑꯗꯨꯝ
ꯃꯕꯗꯣ
ꯈꯪꯉꯦ ꯍꯥꯏꯕꯅꯤꯗ ꯑꯗꯨꯩ ꯑꯗꯒꯤ ꯁꯨ ꯍꯥꯏꯔꯛꯑꯗꯤ ꯃꯈꯥꯗꯒ ꯇꯞꯄꯅꯦꯗꯅ ꯑꯃ ꯃꯆꯥꯔ ꯃꯊꯛ ꯈꯔ ꯃꯈꯥꯗ ꯑꯃ ꯇꯄꯤꯖꯅꯔꯦ ꯑꯗꯨꯒꯨꯝꯕ ꯑꯦ ꯁꯤꯗꯤ ꯁꯨ ꯍꯥꯏꯕ ꯃꯥꯜꯂꯦ ꯑꯗꯨꯒꯨꯝꯕꯗꯣ ꯑꯗꯨꯝꯕ ꯈꯛꯇꯅꯤꯗ ꯀꯔꯤꯝ ꯈꯪꯗꯦꯗ ꯎꯝ ꯎꯝ ꯍ ꯍ ꯑꯥ ꯑꯥ ꯑꯗꯨꯒꯨꯝꯕꯗꯨ ꯈꯛꯀꯤ ꯋꯥꯅꯤꯗ ꯑꯗꯨ ꯀꯩꯁꯨ ꯈꯪꯗ꯭ꯔꯤꯕ ꯀꯔꯤꯝ ꯇꯝꯃꯛꯇꯕꯅꯤ ꯑꯩꯈꯣꯏꯗꯤ ꯑꯗꯨꯅ ꯍꯌꯦꯡꯗꯒꯤ ꯇꯝꯝꯕꯁꯦ ꯑꯗꯨꯃ ꯑꯩ ꯈꯪꯖꯟꯗꯕ ꯌꯥꯗꯦ ꯌꯥꯝ ꯈꯪꯁꯨ ꯈꯪꯅꯤꯡꯉꯦ ꯑꯩ ꯈꯪꯗꯕꯁꯨ ꯌꯥꯗꯦꯅ ꯈꯟꯕ ꯄꯣꯠꯅꯤ ꯑꯩꯅ ꯑꯗꯨꯅ ꯑꯗꯨ ꯃꯇꯝ ꯑꯁꯦ ꯍꯌꯦꯡꯗꯒꯤ ꯑꯗꯨꯒꯗꯨꯒ ꯃꯤꯁꯥꯜꯗ ꯑꯃ ꯆꯠꯂꯁꯦ ꯍꯌꯦꯡ ꯑꯁ ꯍꯌꯦꯡ ꯁꯨꯃꯥꯏꯅ ꯆꯠꯁ ꯍꯥꯏꯅꯕꯁꯦ ꯊꯦꯡꯗꯤ ꯊꯦꯡꯒꯜꯂꯦ ꯑꯗꯨꯑꯣꯏꯁꯨ ꯃꯣꯏꯗꯣ ꯄꯨꯡ ꯇꯔꯦꯠ ꯑꯗꯨꯋꯥꯏ ꯐꯥꯎꯗꯤ ꯍꯥꯡꯕꯗꯤ ꯃꯥꯜꯂꯦ ꯑꯗꯨꯝ ꯍꯜꯂꯛꯄꯒ ꯆꯠꯄ ꯌꯥꯕꯔꯤ ꯌꯦꯡꯉꯁꯦ
ꯀ ꯀ ꯂꯩ ꯑꯗꯨꯅꯦ
ꯑꯩꯕꯨꯗꯤ ꯏꯟꯗꯛꯁꯟꯗꯨ ꯌꯦꯡꯅꯤꯡꯕ ꯑꯩꯅ ꯒꯌꯥꯁꯇꯣ ꯂꯩꯇꯕ ꯑꯗꯨꯒꯤ ꯂꯩꯇꯕ ꯍꯥꯏꯗꯤ ꯒꯤꯒ꯭ꯌꯥꯁꯇꯣ ꯐꯪꯗꯦꯗꯅ ꯍꯧꯖꯤꯛ ꯑꯗꯨ ꯐꯪꯗꯕꯤ ꯏꯟꯗꯛꯁꯟꯅ ꯃꯇꯦꯛ ꯃꯇꯦꯛ ꯁꯨꯝ ꯁꯝꯅꯉꯥꯏꯒꯤ ꯏꯟꯗꯛꯁꯟ ꯑꯃ ꯌꯦꯡꯁꯤꯔꯥ ꯈꯟꯕꯅꯤ ꯑꯩꯗꯤ ꯏꯟꯗꯛꯁꯟ ꯌꯣꯟꯐꯝꯝ ꯈꯪꯗꯦꯀꯣ ꯑꯩꯈꯣꯏ ꯁꯤꯦ ꯕꯤꯁꯥꯗꯗꯤ
ꯈꯉꯦ ꯎ ꯂꯩ ꯂꯩ ꯑꯗꯨ ꯎꯝ
ꯀꯦꯗ ꯅꯪ ꯑ ꯈꯪꯕ ꯑꯃ ꯌꯥꯎꯔꯝꯃꯗꯤ ꯌꯥꯝ ꯐꯔꯦ ꯑꯗꯨꯗꯨꯃ ꯂꯩꯔꯁꯦ ꯑꯗꯨꯒ ꯀꯔꯤꯅꯣ ꯍꯦꯛ ꯃꯇꯝ ꯌꯧꯗ꯭ꯔꯤ ꯅꯃꯥꯏ ꯊꯥꯔꯛꯀꯅꯤ ꯅꯣꯡꯃꯩ ꯊꯥꯔꯛꯀꯅꯤꯒꯥꯏꯁ ꯏꯁ ꯀꯦꯞꯆꯔ ꯇꯧꯔꯝꯗꯣꯏꯅꯤ ꯃꯣꯏꯅ ꯏꯁꯥꯁꯤ ꯑꯩꯈꯣꯏꯒꯤ ꯏꯪꯂꯤꯁ ꯏꯪꯂꯤꯁ ꯉꯥꯡꯤ ꯉꯥꯡꯗꯦ ꯍꯥꯏꯕꯁꯤ ꯀꯩꯁꯨ ꯈꯜꯂꯨꯗꯦ ꯅꯠꯇ꯭ꯔꯥ ꯅꯣꯔꯃꯦꯜ ꯑꯗꯨꯝ ꯃꯣꯏꯅ ꯋꯥꯔꯤ ꯁꯥꯟꯅ ꯀꯥꯟꯗ ꯑꯗꯨ ꯃꯣꯏꯅ ꯁꯤꯗ ꯏꯪꯂꯤꯁ ꯉꯇꯅ ꯍ ꯍꯥꯏꯔꯛꯄ ꯑꯗꯒꯤꯗꯤ ꯏꯪꯂꯤꯁꯀꯤ ꯋꯥꯍꯩ ꯌꯥꯝ ꯊꯣꯛꯇ꯭ꯔꯥ ꯅꯣꯔꯃꯦꯜ ꯀꯃꯟꯒ ꯍꯥꯏꯔ ꯊꯣꯛꯇ꯭ꯔ ꯌꯥꯝꯅ ꯑꯩꯈꯣꯏꯁꯦ ꯂꯣꯟꯁꯦ ꯈꯔ ꯈꯔꯗꯤ ꯁꯤꯊꯔꯛꯑꯕ ꯑꯣꯕꯖꯥꯔꯅ ꯁꯨꯝ ꯈꯪꯗꯦ
ꯑꯗꯨꯒꯤ ꯑꯗꯨꯒꯤ ꯍꯤꯡꯒꯠꯅꯉꯥꯏ ꯇꯧꯔ ꯑꯣꯏꯔꯝꯅꯤ꯫ ꯃꯥꯏ
ꯑꯗꯨꯨꯅꯦ ꯑꯗꯨꯒꯤ ꯃꯊꯛꯇ ꯉꯁꯥꯏ ꯑꯩꯅ ꯍꯥꯏꯗꯣ ꯂꯣꯟꯗꯣ ꯍꯥꯏꯗꯤ ꯄꯥꯎ ꯐꯥꯎꯅꯕ ꯅꯨꯡꯉꯥꯏꯗꯅ ꯑꯩꯈꯣꯏꯅ ꯁꯤ ꯑꯩꯈꯣꯏ ꯃꯅꯤꯄꯨꯔꯤ ꯂꯣꯟꯗ ꯍꯥꯏꯔꯒꯁꯨ ꯈꯪꯗꯕ ꯑꯃ ꯊꯣꯛꯂꯛꯀꯥꯟꯗ ꯇ꯭ꯔꯥꯟꯁꯂꯦꯠ ꯍꯧꯖꯤꯛ ꯇꯧꯅꯩꯗꯨꯗꯤ ꯐꯣꯟ ꯗꯒꯥ ꯉꯥꯡꯉꯒ ꯑꯗꯨꯝ ꯇꯔꯥꯟꯁꯂꯦꯠ ꯇꯧꯅꯍꯟ ꯌꯥꯏꯗꯅ꯫
ꯎꯝ ꯈꯪꯉꯤꯅꯦ꯫
ꯑꯗꯨꯒꯨꯝꯕꯗꯨ ꯇꯧꯕꯗꯨꯣ ꯅꯨꯡꯉꯥꯏꯅꯤꯉꯥꯏꯒꯤꯅꯦ ꯍꯥꯏꯕ ꯑꯗꯨꯑꯣꯏꯗꯤ ꯃꯤ ꯑꯃꯒ ꯃꯤ ꯉꯁꯥꯏꯒꯤ ꯑꯥ ꯂꯣꯟ ꯂꯤ ꯐꯥꯎꯅ ꯑꯩꯈꯣꯏꯒꯤ ꯋꯦꯁꯤ ꯂꯣꯟ ꯈꯪꯗ꯭ꯔꯒꯁꯨ ꯐꯥꯎꯅꯍꯟ ꯌꯥꯔꯒꯗꯤ ꯍꯦꯟꯅ ꯅꯛꯁꯤꯟꯅꯍꯜꯂꯛꯑꯦꯗꯅ ꯑꯃꯒ - ꯑꯃꯒ꯫ ꯅ ꯃꯐꯝ ꯑꯃꯗ ꯆꯠꯂꯁꯨ ꯑꯩꯅ ꯉꯥꯡꯅꯤꯡꯕ ꯂꯣꯟ ꯁꯤꯗ ꯉꯥꯡꯉꯒ ꯉꯒ ꯑꯗꯨꯝ ꯀꯩꯅꯣꯅ ꯇ꯭ꯔꯥꯟꯁꯐꯔꯠ ꯇꯧ ꯌꯥꯔꯛꯑꯒꯗꯤ ꯃꯣꯏꯁꯨ ꯈꯪꯉꯦ ꯅꯣꯏꯁꯨ ꯈꯪꯉꯦ ꯀꯅꯦꯛꯇꯤꯚꯤꯇꯤꯗꯨ ꯍꯦꯟꯒꯠꯂꯦ꯫ ꯆꯥꯎꯈꯠꯃꯤꯟꯅꯔꯦ ꯑꯗꯨꯒꯤ ꯋꯥꯅꯤ꯫ ꯑꯗ ꯑꯩꯅ ꯈꯟꯕꯗ ꯁꯤ ꯑꯣꯏꯗꯣꯏꯅꯦ ꯃꯣꯏꯒꯤ ꯃꯦꯟ ꯃꯣꯇꯤꯞꯁꯇꯤ꯫
ꯀꯣꯏ ꯆꯠꯄꯤ
ꯍꯥꯥ?
ꯍꯣꯏ ꯀꯨꯏꯅ- ꯀꯨꯏꯅ ꯆꯠꯄ ꯂꯥꯏ ꯈꯨꯔꯨꯝꯃ ꯄꯠ ꯇꯠꯂ ꯇꯣꯛꯈ꯭ꯔꯗꯤ꯫
ꯀꯨꯏꯅ ꯆꯠꯄꯁꯤ ꯆꯠꯂꯣꯏꯗ꯭ꯔꯥ ꯀꯩꯁꯨ ꯆꯠꯄ ꯍꯥꯏꯗꯤꯅꯦ ꯃꯣꯏꯁꯨ ꯂꯩꯔꯝꯅꯦꯕ ꯃꯣꯏꯅ ꯑꯦꯝ ꯏ ꯑꯁꯨꯛꯀꯤ ꯀꯂꯦꯛ ꯇꯧꯔꯦ ꯑꯗꯨꯗꯤ ꯌꯥꯔꯅꯤ ꯍꯥꯏꯔꯒꯗꯤ ꯑꯗꯨꯝ ꯂꯦꯞꯈ꯭ꯔꯗꯣꯏꯅꯤ ꯑꯗꯨꯕꯨꯗꯤ ꯄꯨꯟꯁꯤ ꯆꯨꯞꯄ ꯇꯧꯗꯧꯅꯗꯦ ꯑꯁꯤꯗꯤ ꯅꯪꯁꯨ꯫ ꯑꯗꯨ ꯃꯣꯏꯅ ꯑꯩꯈꯣꯏ ꯁ꯭ꯋꯥꯏꯐꯥꯎꯗꯤ ꯀꯂꯦꯛꯁꯟ ꯇꯧꯔꯦ ꯑꯗꯨꯅ ꯂꯣꯏꯁꯤꯜꯂꯒꯦꯅ ꯑꯗꯨꯝ ꯂꯣꯏꯁꯤꯟꯖꯒꯗꯧꯅꯦ꯫
ꯍꯧ ꯍꯣꯏ ꯈꯔ ꯀꯨꯏꯅꯗꯤ
ꯑꯗꯒꯤ ꯑꯩꯈꯣꯏ ꯈꯛꯇꯁꯨ ꯑꯣꯏꯔꯝꯃꯣꯏꯌꯦ ꯃꯤ ꯑꯇꯣꯞꯄꯁꯨ ꯕꯥꯔꯤ ꯇꯧꯔꯝꯅꯤꯌꯦ꯫
ꯑꯈꯣꯏꯅ ꯊꯦꯡꯕꯨ ꯊꯦꯡꯉꯃꯅꯤ ꯀꯛꯆꯤꯡ ꯂꯧꯔꯁꯤ ꯫
ꯍꯣꯏ ꯊꯦꯡꯉꯝꯃꯅꯤ ꯑꯗꯨꯅꯤ ꯍꯥꯏꯁꯦ꯫ ꯃꯣꯏ ꯇꯥꯔꯤꯛ ꯀꯨꯟꯃꯔꯤꯗꯒꯤ ꯉꯁꯥꯏ ꯊꯥ ꯇꯥꯔꯤꯛ ꯀꯨꯟꯃꯔꯤꯗ ꯄꯩꯁꯥ ꯆꯪꯅꯔꯛꯈ꯭ꯔꯦ ꯀꯩꯅꯣ ꯃꯣꯏꯗꯤ꯫
ꯑꯩ ꯑꯗꯨ ꯃꯃꯥꯡꯒꯤ ꯍꯞꯇꯥꯗꯤ ꯑꯣꯏꯔꯝꯗꯣꯏꯅꯤ꯫
ꯑ ꯑꯗꯨ ꯃꯃꯥꯡ ꯍꯞꯇꯥ ꯒꯨꯝꯕꯩ꯫
ꯍꯥꯟꯅ ꯂꯩꯕ ꯑꯩ ꯁꯨꯝ ꯈꯪꯕ ꯋꯥꯅꯦꯕ꯫ ꯌꯨꯝꯗ ꯂꯩꯔꯝꯃꯗꯤ ꯀꯩꯁꯨ ꯈꯉꯣꯏ ꯃꯣꯏꯖꯨ꯫
ꯀꯣꯁꯨꯝ ꯑꯥ ꯃꯌꯥꯝ ꯇ ꯂꯩꯈ꯭ꯔꯒ ꯀꯩꯅꯣ ꯇꯧꯈꯤꯕꯗꯨꯅ ꯎ ꯑꯗꯨꯅ ꯑꯗꯨꯅꯁꯨꯅꯤ ꯀꯩꯅꯣ ꯃꯤꯅ ꯆꯥꯎꯈꯠꯄ ꯃꯐꯝꯗ ꯂꯩꯅꯉꯥꯏ ꯍꯣꯠꯅꯔꯤꯁꯦ ꯏ ꯄꯥꯎꯗꯨꯣ ꯊꯨꯔꯦ ꯈꯪꯗꯕ ꯀꯩꯅꯣꯝꯃ ꯀꯩꯅꯣꯕꯨ ꯂꯥꯛ ꯊꯥꯎ ꯑꯅꯧꯕꯗꯨ ꯌꯧꯕ ꯊꯣꯛꯏ ꯍꯥꯏꯕ ꯑꯗꯨꯏ ꯋꯥꯅꯤꯗ ꯋꯥꯠꯇ꯭ꯔꯦ ꯋꯥꯠꯇ꯭ꯔꯦ ꯑꯅꯤꯃꯨꯛꯇ ꯉꯥꯏꯔꯦ ꯑꯗꯨꯒ ꯑꯩꯁꯨ ꯑꯗꯨꯝ ꯆꯠꯂꯅꯤ ꯅꯪ ꯄꯨꯡ ꯀꯌꯥꯗ ꯇꯨꯝꯒꯦ
ꯑꯩꯁꯦ ꯍꯧꯖꯤꯛꯀꯥꯟꯗꯤꯅꯦ ꯇꯔꯥ ꯇꯔꯥꯥꯁꯥꯏꯟꯠꯇꯃꯦ ꯑꯩ ꯊꯤꯡ ꯇꯨꯡꯉꯝꯗꯦ ꯑꯗꯨꯝ
ꯊꯤꯅ ꯇꯨꯝꯕ ꯉꯝꯃꯦ ꯉ ꯅꯧꯔꯄ ꯇꯟꯗꯅꯦꯕ ꯀꯥꯁꯤ ꯀꯣ ꯑꯗꯨ ꯄꯨꯡ ꯇꯨꯛ ꯑꯥꯁꯨꯋꯥꯏꯗ ꯀꯥꯁꯦ ꯍꯥꯏꯕ ꯍꯌꯦꯡꯗꯣ ꯑꯩꯁꯨꯨ ꯀꯥꯗꯤ ꯌꯥꯝ ꯀꯥꯅꯤꯉꯦꯕ ꯎꯏ ꯁꯗꯣꯛꯇꯕꯩꯅꯦ ꯌꯥꯝ ꯅꯨꯡꯉꯥꯏꯇꯦꯕ ꯑꯗꯒꯤ ꯅꯣꯏꯒ ꯆꯞꯄ ꯊꯦꯡꯅꯗ꯭ꯔꯦ ꯅꯨꯡꯉꯥꯏꯇꯦ ꯍꯥꯏꯕ ꯏꯁꯥꯗꯣ ꯁꯨꯝ ꯋꯥꯀꯤꯡ ꯆꯠꯂꯝꯕꯅꯤꯅ ꯅꯨꯡꯉꯥꯏ ꯍꯥꯏꯕ ꯍꯧꯖꯤꯛꯇꯤ ꯀꯔꯤꯝ ꯆꯠꯇꯗꯦ ꯇꯧꯕꯁꯤꯅꯅꯦ ꯅꯨꯡꯉꯥꯏꯇꯦ ꯠꯇ ꯍꯧꯒꯠꯄꯗꯨꯅꯅꯦ ꯁꯨꯝ ꯉꯝꯕꯣꯏ ꯇꯟꯕꯣꯏ ꯇꯧꯔꯤꯀꯥꯟꯗꯅꯦ ꯑꯗꯨꯝ ꯇꯧ ꯂꯩꯕꯅꯦ ꯍꯥꯏꯕ
ꯍ ꯄꯨꯛꯂꯥꯏꯁꯨ ꯀꯪꯕꯟ ꯂꯣꯏꯔ ꯆꯠꯉꯝꯗꯕꯩ ꯆ ꯇꯕꯨꯨꯡ ꯐꯪꯗꯦ ꯄꯊꯁꯤꯕꯗꯣ
ꯍꯣꯏ ꯑꯗꯨꯝ ꯇꯧꯗꯤ ꯇꯧꯕꯅꯦ ꯂꯩꯕꯁꯦ ꯄꯩꯖꯥ ꯆꯥꯁꯤꯟꯕꯅꯤ ꯂꯥꯝꯃꯀꯅꯤ ꯂꯥꯝꯕꯒꯤ ꯋꯥ ꯅ ꯐꯠꯇꯕꯀꯣ ꯃꯇꯝ ꯁꯨꯝ ꯆꯠꯈꯤꯅꯉꯥꯏꯒꯤ ꯑ ꯇ ꯑ ꯆ ꯑꯄꯥꯝꯕ ꯑꯃꯒ ꯈ ꯅꯅ ꯂꯩꯃꯤꯟꯅꯔꯝꯃꯦ ꯈꯜꯂ ꯂꯣꯏꯔ ꯇꯧꯃꯤꯟꯅꯅꯕꯅꯤꯗ ꯆꯥꯕꯗ ꯁꯤꯡꯖꯨ ꯑꯃꯨꯛ ꯆꯥꯅꯤ ꯁꯤꯡꯖꯨꯒꯁꯦ ꯄꯟꯕꯤꯁꯦ ꯃꯣꯏ ꯈꯪꯅꯕ ꯑꯩꯈꯣꯏꯒꯤ ꯌꯨꯅꯤꯛ ꯑꯣꯏꯕ ꯄꯣꯠꯅꯤ ꯍꯥꯏꯕ ꯁꯤꯡ ꯖꯨꯁꯦ ꯁꯤꯡꯖꯨ ꯎꯝ ꯎꯝ ꯌꯥꯝ ꯉꯥꯡꯗꯅ ꯉꯥꯡꯉꯦ ꯑꯩꯩꯅꯗ ꯉꯥꯡꯉꯦ ꯃꯤꯅꯔꯦ ꯁꯣꯏ ꯏꯟ ꯁꯔꯛꯄ ꯇꯥꯔꯦ ꯀꯔꯤꯅꯣ ꯅꯒꯤ ꯋꯥꯔꯤ ꯅꯪꯅ ꯋꯥꯔꯤ ꯁ ꯈꯗꯤ ꯅꯪ ꯑꯗ ꯉꯥꯡꯉꯤ ꯃꯤꯅ ꯑꯃꯨꯛ ꯉꯥꯡꯗꯦꯅ ꯈꯔ ꯍꯥꯏꯔꯛꯑꯣ
ꯅꯪꯅ ꯄꯨꯡ ꯈꯟꯖꯤꯟꯕ ꯉꯁꯥꯏ ꯉꯥꯡꯉꯅꯤꯉꯣꯟꯣ ꯊꯝꯃꯨ ꯌꯥꯏ ꯌꯦꯡꯉꯇꯦ
ꯇꯧꯁꯤꯟꯅꯕ ꯑꯝꯗꯤ ꯌꯥꯎꯋꯦ ꯅꯪꯁꯦ ꯑꯩꯈꯣꯏꯅ ꯈꯔꯪ ꯉꯥꯡꯕ ꯄꯥꯝꯖꯕꯅꯦ
ꯊꯥꯃꯣ ꯌꯥꯔꯦ ꯌꯦꯪꯅꯤꯪꯇꯦ ꯅꯡ
ꯉꯥꯏꯈꯣꯏ ꯍꯦ ꯅꯪꯁꯨ ꯁꯦꯀꯦꯟ ꯈꯔ ꯀꯨꯟꯊ꯭ꯔꯥ ꯃꯨꯛꯇ ꯐꯥꯈꯤꯁꯅꯨ
ꯍꯧꯔꯛꯄꯗ ꯈꯔ ꯄꯥꯏꯈꯠꯀꯤꯗꯕꯩꯒ ꯇꯧꯔꯝꯃꯗꯤ ꯅꯪꯒ ꯑꯩꯒ ꯁꯥꯟꯅꯕꯁꯦ ꯀꯩꯅꯣꯝꯄ ꯏꯇꯧ ꯇꯧꯔ ꯂꯩꯔꯝꯃꯦ ꯑꯩ ꯍꯧꯖꯤꯛ ꯀꯩꯅꯣꯇ ꯂꯧꯔꯒ ꯊꯥꯔꯛꯀꯗꯣꯏꯅꯤꯀꯣ ꯃꯣꯏꯅ ꯍꯥꯏꯗꯤ ꯀꯩ ꯀꯩꯅꯣꯗꯣ ꯑꯃꯨꯛꯁꯨ ꯁꯣꯏꯕ ꯇꯥꯔꯦ ꯑꯩ ꯅꯠꯇ꯭ꯔꯗꯤ ꯑꯗꯨꯗꯤ ꯊꯝꯃꯁꯤꯔꯥ ꯍꯣꯏ ꯍꯣꯏ